ꯇꯔꯥ
ꯎꯝ
ꯊꯕꯛ ꯁꯨꯕꯗꯨ ꯐꯝꯃꯤꯌꯦ ꯆꯥꯛ ꯌꯦꯟꯁꯥꯡ ꯊꯣꯡꯁꯤꯔꯅ ꯈꯜꯂꯤꯌꯦ
ꯑꯥ
ꯆꯥꯛ ꯌꯦꯟꯁꯥꯡ ꯊꯣꯡꯈ꯭ꯔꯁꯤꯔꯅ ꯈꯜꯂꯤꯌꯦ
ꯅꯄꯥꯛꯄꯤꯒꯤ ꯃꯕꯨꯡꯗꯣ ꯈꯪꯕ꯭ꯔꯥ
ꯑꯗꯨꯗꯤ ꯈꯪꯗꯦ
ꯑꯗꯨ ꯃꯣꯔꯣꯛꯀ ꯃꯦꯠꯂꯒ ꯆꯥꯕꯒꯤ ꯁꯤꯡꯖꯨꯒꯨꯝ
ꯑꯁ ꯑꯍꯥꯎꯕ ꯉꯥꯛꯇ ꯆꯥꯏꯀꯣ ꯃꯤꯗꯤ
ꯑꯣ ꯍꯥꯎꯇꯦꯗꯥ
ꯌꯥꯝ ꯋꯥꯔꯕꯣ
ꯋꯥꯢꯍꯦ ꯍꯣꯏ ꯌꯨꯝ ꯆꯠꯅꯤꯡꯈ꯭ꯔꯦ ꯏꯃꯥꯅ ꯊꯣꯡꯉꯒ ꯅꯨꯡꯉꯥꯏꯅ ꯍꯥꯎꯕꯗꯨ ꯆꯥꯔꯒ ꯂꯩꯅꯤꯡꯈ꯭ꯔꯦ ꯑꯩꯗꯤ
ꯎ ꯆꯠꯂꯣ ꯀꯩꯅꯣ ꯑꯗꯨꯨꯗꯤ
ꯌꯨꯝ ꯆꯠꯀꯥꯗꯕꯗꯣ ꯑꯩꯗꯤ ꯌꯥꯗꯦ ꯌꯨꯝ ꯆꯠꯄ ꯌꯥꯗꯦ
ꯑꯩꯒꯤ
ꯑꯩꯗꯨ ꯍꯌꯦꯡꯁꯨ ꯀ꯭ꯂꯥꯁ ꯂꯩꯌꯦ ꯉꯟꯇ
ꯎꯄꯥꯏꯂꯇꯦꯅꯦ ꯑꯗꯨꯨꯗ
ꯑꯗꯨꯅꯦ ꯎꯝ ꯐꯥꯅꯤ ꯅꯪ ꯊꯕꯛ ꯁꯨꯕ ꯂꯣꯏꯔꯥꯕꯣ
ꯎꯝ ꯊꯕꯛꯄꯨꯗꯤ
ꯂꯣꯏꯔꯦ
ꯀꯩ ꯊꯕꯛ ꯑꯥ ꯍꯧꯖꯤꯛꯗꯤ ꯀꯩꯗꯧꯅꯤ
ꯑꯃꯨꯛ ꯂꯥꯛꯁꯤꯔꯥꯅ ꯈꯟꯅꯔꯤꯅꯤꯅꯦ
ꯀꯗꯥꯏꯗ ꯂꯥꯛꯀꯗꯕ
ꯑꯩ ꯂꯩꯐꯝꯗꯨꯗ
ꯑꯣꯍꯣ ꯍꯣ ꯑꯗꯣ ꯅꯃꯥ ꯅꯨꯨꯄꯥ ꯌꯥꯔꯕꯣ
ꯎꯝ ꯀꯩꯅꯣꯝ ꯂꯧꯁꯦ ꯂꯧꯗ꯭ꯔꯤ ꯐꯥꯎꯗꯤ ꯂꯥꯛꯈꯤꯔꯣꯏ
ꯀꯩ ꯂꯧꯗꯣꯏꯕ
ꯇꯦꯕ꯭ꯂꯦꯠ ꯅꯠꯇ꯭ꯔꯒ ꯂꯦꯞꯇꯣꯞ ꯂꯩꯇ꯭ꯔꯤꯐꯥꯎ
ꯑꯣ ꯍꯣ ꯃꯦꯗꯤ ꯌꯥꯝꯅꯅꯨꯡꯉꯥꯏꯀꯣ ꯁꯦꯡꯀ ꯌꯥꯝ ꯂꯩꯀꯣ
ꯇꯥꯅꯤꯡꯗꯦ ꯂꯩ ꯂꯩꯕ ꯌꯥ ꯌꯥꯗꯕꯩꯅꯦ ꯂꯩꯔꯤꯁꯦ ꯌꯥꯗ꯭ꯔꯦꯕ ꯂꯩꯗ꯭ꯔꯗꯤ
ꯍꯣꯏꯅꯦ ꯍꯣꯏꯅꯦ ꯅꯪꯅ ꯇꯧꯕꯗꯨ ꯃꯥꯏ ꯄꯥꯛꯅꯤꯡꯉꯥꯏ ꯄꯨꯛꯅꯤꯡ ꯌꯥꯎꯔꯒ ꯇꯧꯑꯣ
ꯋꯥꯔꯤꯗꯣ ꯌꯥꯝ ꯅꯨꯡꯁꯤꯕ ꯋꯥꯔꯤꯅꯤꯅꯦ ꯅꯪꯒꯤꯁꯦ
ꯋꯥꯔꯤꯗꯣ ꯑꯗꯨꯅꯦ ꯆꯨꯝꯕꯨ ꯆꯨꯝꯗ꯭ꯔꯣ
ꯑꯩꯈꯣꯢ
ꯑꯩꯈꯣꯏꯒꯤ ꯀꯩ ꯍꯥꯏꯁꯤꯔꯥ ꯍꯥꯟꯅ ꯑꯩ ꯂꯩꯔꯝꯕ ꯍꯣꯁꯇꯦꯜꯗꯣ
ꯎꯝ
ꯑꯁ ꯑꯗꯨꯗꯨꯗꯤ ꯐꯥꯖꯕꯅꯦꯍꯦ
ꯀꯥꯃꯥꯏꯅ ꯍꯥꯏꯕꯗꯤ ꯀꯩꯕꯨꯅꯣ
ꯃꯤ ꯂꯥꯏ ꯆꯪꯕ
ꯑꯣ ꯑꯣ
ꯅꯊꯟꯇ ꯂꯩꯕ꯭ꯔꯣ ꯌꯨꯝꯗ ꯍꯥ
ꯅꯨꯡꯉꯥꯏꯅ ꯂꯩꯌꯨ ꯅꯥꯅꯥꯎꯄꯥꯗꯤ ꯀꯣꯜ ꯇꯧꯔꯤꯕꯣ
ꯀꯩꯗꯧꯔꯦ ꯅꯪꯒꯤ ꯅꯦꯠꯋꯥꯛꯁꯦ ꯌꯥꯗꯦ
ꯅꯥꯛꯎꯀꯣ ꯇꯥꯏꯌꯦ
ꯀꯩꯗꯧꯔꯤꯅꯣ ꯅꯪ ꯅꯦꯠꯋꯥꯛꯛꯁꯦ ꯀꯩꯗꯧꯋꯦ ꯍꯥꯏꯕꯅꯣ ꯅꯪꯒꯤ ꯅꯦꯠꯋꯥꯛꯛꯁꯦ ꯀꯩꯗꯧꯔꯦ ꯍꯥꯏꯕꯅꯣ ꯍꯣꯏ
ꯌꯥꯔꯕ
ꯎꯝ ꯍꯣꯏ ꯍꯣꯏ ꯆꯥꯛ ꯌꯦꯟꯁꯥꯡ ꯊꯣꯡꯔꯕꯣ ꯅꯣꯏꯗꯤ ꯇꯥꯕ꯭ꯔꯣ